ꯍꯜꯂꯣ ꯍꯜꯂꯣ ꯇꯥꯕ꯭ꯔꯣ ꯍꯜꯂꯣ
ꯑꯗꯨꯅꯨꯡ ꯉꯥꯏꯔꯤ ꯋꯥꯁꯝꯕ
ꯅꯨꯡꯉꯥꯏꯌꯦ ꯌꯥꯝ ꯅꯨꯡꯉꯥꯏꯔꯤꯌꯦ ꯑꯍꯥꯎ ꯑꯍꯥꯎꯕ ꯆꯥꯗꯅ ꯑꯗꯩꯗꯤ ꯅꯨꯡꯉꯥꯏ ꯅꯨꯡꯉꯥꯏꯅ ꯇꯨꯝꯊꯣꯛꯇꯅ ꯄꯨꯟꯁꯤꯁꯦ ꯌꯥꯝ ꯅꯨꯡꯉꯥꯏꯊꯣꯛꯅ ꯍꯤꯡꯉꯤ
ꯅꯅꯨꯡꯉꯥꯏꯒꯗꯃꯤ ꯅꯅꯨꯡꯉ ꯋꯥꯈꯜꯒꯗꯣ ꯅꯨꯡꯉꯥꯏ ꯅꯨꯡꯉꯥꯏꯅ ꯀꯣꯛ ꯈꯟꯕ ꯈꯜꯂꯒꯅꯦ ꯂꯩꯒꯗꯕ ꯅꯠꯇ꯭ꯔꯗꯤ ꯏꯥ ꯁꯣꯛꯆꯤꯜꯂꯛꯀꯅꯤ ꯏꯁꯥ ꯁꯣꯛꯆꯤꯜꯂꯗꯤ ꯀꯩꯝꯇ ꯑꯗꯨꯗ ꯍꯦꯟꯅ ꯋꯥꯁꯤꯜꯂꯛꯀꯅꯤ ꯑꯗꯨꯅ ꯅꯨꯡꯉꯥꯏ ꯅꯨꯡꯉꯥꯏꯅ ꯂꯩꯁꯦ ꯌꯥꯝ ꯗꯔꯀꯥꯔ ꯇꯥꯏ ꯀꯣ
ꯃꯥꯅꯤ ꯆꯨꯝꯃꯤ ꯅꯨꯡꯉꯥꯏ ꯅꯨꯡꯉꯥꯏ ꯂꯩꯊꯣꯛꯀꯗꯕꯅꯤ ꯋꯥꯈꯜ ꯋꯥꯔꯒ ꯀꯣꯛ ꯆꯥꯛꯏ ꯑꯗꯩꯗꯤ ꯀꯣꯛ ꯁꯤꯤꯛꯏ ꯑꯗꯨ ꯌꯥꯝ ꯅꯨꯡꯉꯥꯏꯇꯦ ꯑꯗꯨꯏꯅ ꯑꯗꯨꯝ ꯅꯨꯡꯉꯥꯏ ꯅꯨꯡꯉꯥꯏ ꯂꯩꯗꯧꯅꯦ ꯑꯩꯅ ꯍꯧꯖꯤꯛ ꯑꯩꯗꯤ ꯍꯧꯖꯤꯛꯁꯦ ꯑꯩꯅ ꯁꯨꯝ ꯍꯧꯖꯤꯛ ꯈꯜꯂꯛꯄ ꯀꯥꯟꯁꯤꯗ ꯑꯁꯤꯒꯤ ꯑꯇꯤꯌꯥꯁꯦ ꯑꯩꯁꯦ ꯎꯏꯌꯦꯕꯀꯣ ꯑꯗꯨꯗꯅꯦ ꯊꯥꯁꯦ ꯑ ꯃꯅꯥꯁꯤꯗ ꯂꯩꯆꯤꯟ ꯈ ꯈ ꯀꯣꯏꯂ ꯁꯨꯝ ꯂꯩꯔ ꯍꯧ ꯗꯧꯔꯛꯑꯦꯕ ꯑꯗꯨꯃꯥꯏꯅꯅꯦ ꯑꯩꯒꯤ ꯋꯥꯈꯜ ꯅꯨꯡꯉꯥꯏꯇꯕ ꯂꯩꯔꯝꯕ ꯃꯈꯩꯁꯦ ꯁꯦꯡꯗꯣꯛꯈ꯭ꯔꯦ ꯈꯔꯗꯤ ꯌꯥꯝ ꯅꯨꯡꯉꯥꯏꯒꯅꯤꯅ ꯈꯜꯂꯦ ꯑꯩꯅ ꯉꯥꯟꯒꯅꯤꯅ ꯈꯜꯂꯦ ꯑꯩ
ꯄꯈꯥꯏꯁꯤ ꯄꯈꯥꯏꯁꯤ ꯁꯤ ꯏꯇ ꯀ ꯗꯤ ꯎ ꯐꯥ ꯐꯥ ꯂꯦꯡꯉꯒ ꯁꯍꯤꯇꯤꯗꯤ ꯑ ꯌꯧꯋꯤꯀꯣ ꯀꯅꯥꯗꯕꯨ ꯀꯅꯥꯗꯕꯨ ꯁꯩꯊꯥꯅꯤꯡꯉꯤꯕꯅꯣ
ꯅꯪꯉꯣꯟꯗ ꯁꯩꯊꯥꯖꯤꯜꯂꯒ ꯁꯩꯔꯦꯡ ꯑꯃ ꯊꯣꯔꯛꯎꯔꯣ ꯍꯧꯖꯤ
ꯌꯥꯏꯑ ꯀꯥꯏꯗꯤꯌꯦ
ꯈꯔ ꯀꯨꯏꯅ ꯂꯩ ꯀꯊ ꯌꯦꯡꯈꯠꯂꯛꯑꯗꯤ ꯁꯩꯔꯦꯡꯁꯦ ꯏꯔꯛꯄꯁꯨ ꯌꯥꯏ ꯊꯥꯏꯅꯗꯤꯅꯦ ꯎꯝ ꯊꯥꯏꯅ ꯍꯥꯏꯗꯤ ꯑꯩꯅ ꯁꯤꯗ ꯍꯣꯁꯇꯦꯜꯁꯦ ꯂꯩꯔꯛꯄ ꯈꯔ ꯀꯨꯏꯗ꯭ꯔꯤꯀꯥꯟ ꯑꯗꯨꯀꯥꯟꯗꯗꯤ ꯅꯨꯡꯗꯥꯡ ꯁꯦ ꯍꯦꯛ ꯇꯥꯈ꯭ꯔꯗꯩꯗꯤ ꯊꯣꯡꯁꯦ ꯂꯣꯟꯁꯤꯟꯈ꯭ꯔꯒꯅꯦ ꯃꯄꯥꯟꯁꯤꯗ ꯁꯨꯛꯂꯩ ꯂꯩꯇꯦꯕ ꯅꯣꯡ ꯐꯥꯗꯣꯛꯑꯀꯗꯤ ꯂꯩꯀꯣ ꯑꯗꯨ ꯁꯨꯛꯂꯩ ꯂꯩꯇꯦ ꯍꯧꯖꯤꯛꯁꯤꯗꯤ ꯃꯄꯥꯟꯁꯦ ꯃꯩꯁꯨ ꯉꯥꯟꯕ ꯉꯥꯟꯕꯒꯤꯔ ꯀꯩꯅꯣ ꯈꯪꯗꯦ ꯑꯗꯩ ꯑꯗꯨꯝ ꯊꯣꯛꯅꯤꯡꯕ ꯑꯃ ꯄꯣꯛꯄꯗꯣ ꯊꯥꯒꯁꯦ ꯌꯦꯡꯕꯁꯦ ꯑꯃ ꯅꯨꯡꯉꯥꯏ ꯅꯨꯡꯉꯥꯏꯌꯦꯕ ꯑꯗ ꯋꯥꯔꯤ ꯋꯥꯋꯇꯥꯏ ꯑꯃ ꯁꯥꯟꯅꯔꯁꯨ ꯍꯥꯏꯗꯤ ꯎ ꯁꯨꯝ ꯂꯝꯍꯥꯡꯒꯨꯝꯕ ꯀꯩꯒꯨꯝꯕꯁꯦ ꯎꯔꯒ ꯏꯃꯥꯟꯅꯕꯤ ꯈꯩꯀ ꯁꯨꯝ ꯋꯥ ꯋꯥꯔꯤꯁꯅꯕꯁꯦ ꯅꯨꯡꯉꯥꯏꯔꯛꯄꯒꯤ ꯃꯑꯣ ꯑꯃ ꯇꯧꯕꯒꯤ ꯑꯗꯨꯝ ꯄꯖꯥ ꯇꯣꯂꯛꯑꯒ ꯊꯣꯛꯀꯅꯤ ꯈꯟꯕꯤꯗꯣ ꯑꯗꯨꯝ ꯇꯧꯔꯦ ꯍꯥꯏꯕ
ꯍꯥꯏꯗꯤ ꯅꯨꯡꯉꯥꯏꯇ꯭ꯔ ꯉꯥꯛꯇꯪ ꯍꯛꯆꯤꯒ ꯂꯥ ꯃꯄꯥꯟ ꯐꯪꯕꯁꯦ ꯅꯨꯡꯁꯤꯠ ꯑꯁꯦꯡꯕꯒ ꯆꯥꯔꯒ ꯍꯥꯏꯗꯤ ꯋꯥꯈꯜꯁꯦ ꯑꯗꯨꯝ ꯐ꯭ꯔꯦꯁ ꯑꯣꯏꯊꯣꯛꯑꯦ ꯍꯥꯏꯕ ꯌꯥꯪꯊꯣꯛꯑꯦꯕꯀꯣ
ꯎꯝ ꯍꯣꯏ ꯅꯨꯡꯉꯥꯏ ꯑꯗꯨꯗꯨꯒ ꯀꯩꯀꯩ ꯀꯧꯖꯦꯡ ꯍꯥꯔꯧꯒꯤ ꯃꯈꯣꯟ ꯈꯔ ꯈꯔꯒꯁꯨ ꯇꯥꯏꯌꯦꯕ
ꯎꯝ ꯇꯥꯏꯌꯦ ꯇꯥꯏ
ꯑꯗꯨꯅꯦ ꯑꯁꯤ ꯅꯨꯡꯉꯥꯏꯑꯕ ꯃꯈꯣꯏꯁꯦ ꯇꯥꯕꯗ
ꯍ ꯍꯣꯏꯇꯥꯗꯣ ꯀꯥꯥꯁ ꯑꯗꯨ ꯍꯧꯖꯤꯛꯇꯤ ꯁꯥꯏꯑꯦ ꯑꯩꯈꯣꯏꯅꯁꯨ ꯈ꯭ꯋꯥꯏ ꯃꯊꯛꯇꯁꯨ ꯂꯩꯕꯒꯤ ꯑꯃ ꯍꯪꯁꯤ ꯤꯗꯣ ꯑꯩꯈꯣꯏꯗꯣ ꯌꯦꯟ ꯊꯣꯡꯕ ꯆꯥꯏꯑꯕ ꯑꯗꯨꯗꯨꯒꯤꯅꯦ ꯍꯥꯏꯗꯤ ꯃꯥ ꯃꯅꯝꯗꯣ ꯑꯃ ꯀꯀꯗ ꯃꯅꯝ ꯅ ꯕꯤ ꯇꯧꯕꯗꯣ ꯍꯪꯕ꯭ꯔꯥ ꯎꯝ ꯀꯩ ꯊꯣꯡꯕꯒꯤ ꯃꯅꯝꯗꯣ ꯊꯥꯎ ꯀꯩ ꯅꯉꯣꯟꯒꯤ ꯃꯅꯝꯗꯣ ꯈꯔ ꯅꯝꯃꯦ ꯑꯗꯨꯗ ꯑꯩꯁꯦ ꯁꯨꯝ ꯃꯄꯥꯟꯗꯁꯨ ꯂꯩꯒꯦ ꯄꯩꯁꯥꯁꯨ ꯁꯥꯏ ꯑꯗꯨꯝ ꯋꯥꯔꯤ ꯋꯥꯇꯥꯏ ꯇꯧꯔꯒ ꯏꯃꯥꯟ ꯏꯕꯤꯁꯤꯡꯒ ꯂꯩꯒꯦꯅ ꯑꯩꯁꯨ ꯑꯗꯨ ꯃꯄꯥꯟꯗ ꯂꯩꯔꯝꯕꯅꯤꯗ
ꯍꯣꯏ ꯑꯗꯣ ꯑꯩꯈꯣꯏꯒꯤ ꯀꯥꯁꯦ ꯄꯤꯛꯄꯅꯤꯅ ꯃꯅꯨꯡꯗ ꯌꯦꯟ ꯊꯣꯡꯉꯗꯤ ꯑꯗꯨꯝ ꯃꯅꯤꯟꯁꯦ ꯑꯗꯨꯝ ꯑꯣꯝꯁꯤꯜꯂꯒꯗꯤ ꯂꯩꯍꯧꯕꯅꯦ ꯍꯥꯏꯕ ꯑꯗꯣ ꯉꯁꯤꯗꯤꯅꯦ ꯑꯩꯈꯣꯏꯗꯤ ꯀꯩꯅꯣ ꯑꯣꯏꯅ ꯆꯥꯔꯦ ꯁꯤꯡꯖꯨ ꯆꯥꯏꯌꯦ ꯁꯤꯡꯖꯨ ꯑꯗꯣ ꯁꯤꯡꯖꯨꯁꯦ ꯀꯩꯀꯩ ꯍꯥꯞꯀꯦ ꯍꯥꯏꯕꯗ ꯀꯩꯅꯣ ꯍꯥꯞꯄꯦ ꯍꯋꯥꯏ ꯑꯁꯥꯡꯕꯤ ꯍꯥꯞꯄꯦ ꯑꯗꯨꯒ ꯀꯣꯕꯤꯁꯨ ꯍꯥꯞꯄꯤ ꯑꯗꯨꯏꯗꯨꯒꯅꯦ ꯃꯤꯃꯤꯁꯨ ꯍꯥꯞꯄꯦꯕꯀꯣ ꯑꯗꯨꯅ ꯀꯗ ꯀꯩꯅꯣꯁꯨ ꯍꯥꯞꯄꯦ ꯊꯕꯤꯗꯣ ꯉꯁꯤ ꯊꯕꯤꯗꯣ ꯂꯩꯕꯁꯤꯗꯅꯦ ꯌꯥꯝ ꯉꯝꯃꯦꯕ ꯊꯥꯏꯅꯗꯤ ꯍꯥꯏꯗꯤ ꯊꯥꯏꯅ ꯍꯥꯏꯁ ꯌꯥꯝ ꯀꯨꯏꯗ꯭ꯔꯤꯕꯅꯤꯀꯣ ꯑꯗꯨ ꯑꯗꯨ ꯀꯥꯟꯗꯗꯤ ꯀꯦꯖꯤꯗ ꯂꯨꯄꯥ ꯀꯨꯟꯒ ꯄꯤꯕ ꯀꯨꯟꯊ꯭ꯔꯥꯒ ꯄꯤꯕ ꯑꯗꯨꯃꯥꯏꯅ ꯇꯧꯔꯝꯃꯦꯕꯀꯣ ꯑꯗꯣ ꯉꯁꯤꯁꯤꯗꯤꯅꯦ ꯍꯪꯉꯨꯀꯥꯟꯁꯤꯗꯅꯦ ꯁꯚꯦꯟꯇꯤ ꯀꯦꯖꯤꯗ ꯑꯗꯨꯗꯤ ꯌꯥꯝ ꯈꯦꯠꯅꯔꯦ
ꯈꯦꯅꯔꯒꯦ ꯌꯥꯝ ꯇꯥꯡꯗ꯭ꯔꯣ
ꯎꯝ ꯌꯥꯝ
ꯍꯥꯏꯗꯤ ꯑꯗꯨꯝ ꯀꯦꯖꯤꯗ ꯐꯣꯔꯇꯤꯗꯤ ꯑꯗꯨꯝ ꯄꯤꯅꯕꯅꯦꯕ ꯊꯥꯔꯇꯤꯒ ꯄꯤꯅꯕꯗ ꯃꯥ ꯊꯕꯤꯛ ꯃꯇꯝꯒ ꯑꯣꯏꯔꯗꯤ ꯍꯣꯡꯕꯅꯦ ꯍꯥꯏꯕ ꯑꯗꯨꯝ ꯑꯩ ꯀꯦꯖꯤꯗ ꯍꯥꯏꯕ ꯋꯥꯟꯅ ꯊꯥꯔꯐꯤꯗꯤ ꯂꯨꯝꯕꯅꯤꯅ ꯑꯗꯨꯝ ꯀꯩꯁꯨ ꯌꯥꯝ ꯆꯟꯗꯦꯗꯅ
ꯍꯣꯏ ꯑꯗꯨꯗꯨꯒꯅꯦ ꯀꯦꯖꯤꯗꯅꯦ ꯑ ꯀꯩꯅꯣꯒꯤ ꯑ ꯍꯥꯏꯗꯤ ꯀꯦꯖꯤ ꯑꯍꯨꯝꯗ ꯂꯨꯄꯥ ꯐꯤꯐꯇꯤ ꯄꯤꯕ ꯃꯇꯥꯡ ꯑꯃꯁꯨ ꯌꯥꯎꯍꯧꯗ꯭ꯔꯥ ꯑꯗꯨꯁꯨ ꯑꯩꯈꯣꯏ ꯆꯥꯍꯧꯋꯦꯕ ꯑꯗꯨꯅꯦ ꯑꯗꯨꯁꯨ ꯇꯧꯍꯧꯔꯗ꯭ꯔꯥ ꯇꯧꯔꯒ ꯀꯩꯅꯣ ꯇꯧꯗꯦ ꯍꯥꯏꯕ ꯎꯝ ꯍꯧꯖꯤꯛꯁꯤꯅ ꯁꯚꯦꯟꯇꯤ ꯑꯗꯨꯁꯨ ꯀꯦ ꯖꯤ ꯑꯃꯗ ꯑꯗꯨꯗꯤ ꯀꯥꯏꯗꯒꯤ ꯌꯥꯝ ꯍꯦꯟꯃꯜꯂꯕꯅꯤꯅ ꯀꯤꯔꯦ ꯍꯥꯏꯕ ꯍꯥꯏꯗꯤ ꯎꯝ ꯈꯪꯗꯦ ꯑꯗꯨ ꯃꯁꯛꯄꯨꯗꯤ ꯑꯗꯨꯝ ꯐꯖꯍꯧꯋꯦ ꯍꯧꯖꯤꯛꯀꯤꯗꯨꯁꯨ ꯑꯗꯨ ꯍꯧꯖꯤꯛ ꯃꯇꯝ ꯑꯣꯏꯅꯔꯛꯇ꯭ꯔꯕꯩꯔꯥ ꯐꯪꯅꯔꯛꯇ꯭ꯔꯕꯩꯔꯗꯤ ꯈꯪꯗꯦ ꯑꯗꯨꯗꯨꯒꯅꯦ ꯑꯩꯈꯣꯏꯁꯦ ꯒꯦꯠꯇꯒꯤ ꯆꯪꯉꯛꯑꯒ ꯃꯅꯨꯡꯗ ꯑꯃꯨꯛ ꯍꯪꯉꯦꯕꯀꯣ ꯀꯌꯥ ꯄꯤꯕꯅꯣꯅ ꯑꯗꯨ ꯀꯥꯟꯗꯅ ꯑꯃꯨꯛ ꯀꯩꯅꯣ ꯇꯧꯋꯦ ꯍꯥꯏ ꯁꯤꯛꯁꯇꯤ ꯌꯣꯜꯂꯦ ꯍꯥꯏꯌꯦꯕ ꯑꯗꯨꯑꯣꯏꯁꯨ ꯌꯥꯝ ꯈꯦꯠꯅꯗꯦꯗꯅ ꯃꯃꯟꯗꯣ
ꯍ ꯈꯦꯅ ꯏꯂꯕ ꯇꯔꯒ ꯍꯥꯛꯇꯅ
ꯍꯣꯏ ꯑꯗꯨꯗꯨꯅ ꯌꯥꯝ ꯌꯥꯝꯡꯈꯠꯂꯕ ꯃꯥꯜꯂꯦ ꯍꯥꯏꯕ
ꯎꯝ ꯍꯣꯏ ꯌꯦꯡꯉꯣꯟꯅꯦꯩ ꯃꯇꯝ ꯑꯃꯗꯗꯤ ꯌꯥꯡꯈꯩꯒꯤ ꯑꯍꯨꯝꯅꯤ ꯌꯦꯡꯉ ꯆꯥꯔꯝꯃꯤꯗꯣ ꯍꯥꯏꯗꯤ ꯏꯁꯝ ꯑꯃ ꯅꯨꯡꯁꯥ ꯁꯥꯕ ꯑꯗꯣ ꯍꯧꯖꯤꯛꯁꯨ ꯀꯥꯂꯦꯟ ꯊꯥꯅꯤ ꯅꯣꯡꯖꯨ ꯊꯥꯅꯤ ꯀꯩ ꯇꯪꯐꯝ ꯊꯣꯛꯄ꯭ꯔꯣ ꯅꯤꯡꯪꯊꯝꯊꯥꯗꯤ ꯅꯠꯇꯦ ꯊꯕꯤ ꯃꯇꯝ ꯅꯠꯇ꯭ꯔꯣ ꯍꯧꯖꯤꯛꯁꯦ
ꯃꯥꯜꯂ ꯊꯕꯤ ꯃꯇꯝ ꯃꯥꯜꯂꯦ ꯑꯩꯁꯨ ꯑꯗꯨꯗꯨꯒ ꯀꯩꯅꯣꯁꯨ ꯀꯤꯍꯣꯝꯒꯁꯦ ꯁꯤꯁꯨ ꯑꯗꯨꯝ ꯇꯥꯡꯉꯤꯕ ꯃꯥꯜꯂꯦꯕ ꯍꯧꯖꯤꯛꯁꯦ ꯂꯨꯀꯝ ꯀꯥꯟꯅꯅꯕ ꯀꯤꯍꯣꯝꯁꯦ ꯍꯣꯡꯉꯛꯇꯣꯏꯁꯦ
ꯀꯩꯅꯣ ꯀꯤꯌꯍꯣꯝ ꯍꯣꯡꯉꯛꯄ ꯍꯧꯖꯤꯛ ꯀꯥꯡ ꯃꯇꯝ ꯌꯧꯔꯤ ꯀꯩꯅꯣ ꯀꯤꯍꯣꯝ ꯍꯣꯡꯉꯛꯄ ꯌꯥꯗ꯭ꯔꯤꯕ꯭ꯔꯣ
ꯑꯗꯣ ꯍꯣꯉꯕꯤꯗ ꯀꯌꯥ ꯄꯤꯅꯒꯦꯕ ꯀꯤꯍꯣꯝꯁꯦ
ꯈꯪꯗꯦꯅꯦ ꯑꯩꯁꯨ ꯀꯤꯍꯣꯝꯁꯨꯦ ꯑꯃꯨꯐꯥꯎ ꯂꯩꯁꯨ ꯆꯥꯗꯦ ꯍꯥꯏꯗꯤ ꯂꯩꯔ ꯆꯥꯗꯗꯤ ꯑꯩꯅ ꯂꯩꯔꯒ ꯆꯥꯗꯦ ꯍꯥꯏꯕ ꯑꯩꯈꯣꯏ ꯃꯃ ꯇꯅ ꯔ ꯆꯖꯤꯅ ꯔꯔꯄ ꯉꯅꯤꯅꯤ ꯑꯃꯨꯛꯇꯂꯗꯤꯗꯣ ꯑꯍꯨꯝꯒ ꯄꯨꯟꯕꯤ ꯈꯣꯠꯄꯤ ꯂꯩꯕꯗ ꯂꯨꯄꯥ ꯀꯌꯥ ꯀꯌꯥꯅꯣ ꯄꯤꯕꯤꯗꯕ ꯅꯍꯥꯟ ꯃꯈꯩ ꯃꯃꯥꯏꯅ ꯂꯩꯕꯗꯣ ꯍ ꯀꯥꯎꯔꯦ ꯃꯣꯏ ꯑꯗꯨꯝ ꯂꯩꯌꯦꯕ ꯑꯩꯅꯗꯤ ꯂꯩꯇꯦꯕ
ꯑꯣ ꯑꯗꯨꯗꯣ
ꯎꯝ
ꯑꯩꯈꯣꯏꯅ ꯃꯃꯥꯡ ꯆꯍꯤꯁꯦ ꯆꯥꯏꯌꯦꯕꯀꯣ ꯑꯗꯨꯀꯥꯟꯗꯅꯦ ꯑꯃ ꯑꯩꯈꯣꯏꯁꯦ ꯁꯤꯗ ꯇꯝꯃꯝꯗꯥꯏꯒꯤ ꯃꯇꯥꯡ ꯑꯃ ꯃꯣꯏꯅ ꯈꯜꯂꯦ ꯍꯥꯏꯔꯒ ꯑꯩꯈꯣꯏꯒꯤ ꯗꯣꯀꯨ ꯀꯩ ꯄꯨꯔꯒ ꯂꯥꯛꯑꯣ ꯁꯥꯔꯤꯐꯤꯀꯦꯠ ꯀ ꯌꯦꯡꯒꯦ ꯈꯣꯠꯀꯦ ꯍꯥꯏꯕ ꯃꯇꯝꯗꯣ ꯑꯗꯨꯗꯨꯗꯅꯦꯕ ꯑꯗꯣ ꯑꯩꯈꯣꯏꯁꯦ ꯃꯣꯏꯒꯤ ꯀꯤꯍꯣꯝ ꯊꯥꯐꯝꯗꯨꯗ ꯆꯠꯂꯒ ꯆꯥꯏꯌꯦꯕꯀꯣ ꯀꯣ ꯑꯗꯨꯀꯥꯟꯗꯗꯤ ꯑ ꯀꯩꯅꯣꯒꯤ ꯆꯥꯝꯃꯒꯤ ꯃꯔꯤ ꯇꯧꯋꯦ ꯍꯥꯏꯌꯦ ꯀꯤꯍꯣꯝꯁꯦ ꯑꯗꯨꯗꯣ ꯑꯗꯨꯝ ꯆꯥꯎꯥꯛꯍꯨ ꯆꯥꯎꯋꯦꯕ ꯑꯥ ꯆꯥꯝꯃꯒꯤ ꯃꯤ ꯑꯗꯨꯗꯤ ꯌꯥꯡꯈꯩꯒꯤ ꯑꯅꯤ ꯅꯠꯇ꯭ꯔꯥ ꯑꯗꯨꯒ ꯇꯥꯡꯉꯦꯒ ꯍꯥꯏ ꯀꯥꯟꯁꯤꯗꯅ ꯆꯥꯝꯃꯒꯤ ꯑꯍꯨꯝꯒ ꯇꯧꯏꯦ ꯍꯥꯏꯌꯦꯕ ꯑꯗꯨ ꯅꯍꯥꯟ ꯑꯩꯅ ꯎꯝ ꯑꯗꯣ ꯑꯩꯅ ꯅꯍꯥꯟ ꯌꯨꯝꯗ ꯆꯠꯂꯨꯕ ꯀꯥꯟꯁꯦ ꯁꯤꯗ ꯑꯩꯈꯣꯏ ꯆꯦꯅꯁꯨ ꯑꯦ ꯀꯍꯣꯝꯁꯦ ꯂꯩꯔꯛꯑꯦꯅ ꯆꯥꯏꯑꯕꯀꯣ ꯑꯗꯨꯗꯤ ꯌꯥꯡꯈꯩ ꯌꯥꯡꯈꯩ ꯄꯤ ꯍꯥꯏꯌꯦꯕ ꯑꯃꯗ ꯑꯗꯨꯅ ꯍꯣꯡꯉꯕꯤꯗ ꯑꯗꯨꯗꯤ ꯆꯥꯝꯃꯒꯤ ꯃꯔꯤꯁꯤꯅ ꯈ꯭ꯋꯥꯏ ꯍꯣꯡꯉꯕ ꯑꯣꯏꯔꯖꯥꯠꯂꯕ ꯀꯤꯌꯣꯝꯁꯦ
ꯈꯪꯗꯦ ꯑꯗꯣ ꯃꯣꯏ ꯀꯤꯍꯣꯝ ꯐꯥꯔꯝꯗꯒ ꯆꯠꯂꯗꯤ ꯀꯤꯍꯣꯝꯁꯨ ꯍꯣꯡꯉꯝꯅꯤꯌꯦ ꯀꯩꯣꯝ ꯍꯥꯝꯖꯗꯕꯅꯣ ꯍꯥꯏꯗꯤ ꯑꯗꯨꯝ ꯖꯒꯥ ꯖꯒꯥꯗ ꯃꯊꯥꯡ ꯃꯊꯥꯡꯗ ꯑꯗꯨꯝ ꯇꯥꯡꯉꯛꯄꯅꯤꯅ ꯄꯣꯠꯁꯦ ꯑꯗꯨ ꯅꯪ ꯗꯥꯏꯔꯦꯛ ꯃꯐꯝꯗꯨꯗ ꯆꯠꯂꯒꯗꯤ ꯈꯔꯁꯨ ꯍꯣꯡꯒꯠꯜꯂꯤꯗ ꯅꯪꯗꯣ
ꯍꯣꯏ ꯑꯗꯨꯒꯤꯗꯁꯨ ꯈꯪꯗꯦ ꯑꯗ ꯃꯣꯏꯗꯣ ꯑꯗꯨꯝ ꯑꯩꯈꯣꯏꯅ ꯈꯜꯂꯒ ꯆꯥꯕꯁꯨ ꯌꯥꯕꯤꯗꯣ ꯑꯗꯨꯃꯥꯏꯅ ꯇꯧꯋꯦꯕ ꯑꯗꯣ ꯍꯧꯖꯤꯛꯁꯦ ꯑꯗꯨꯝ ꯀꯤꯍꯣꯝꯒꯨꯝꯕ ꯑꯗꯩꯗꯤ ꯑꯦ ꯗ꯭ꯔꯥꯒꯣꯟ ꯐ꯭ꯔꯨꯠꯁꯨ ꯐꯥꯔꯝ ꯇꯧꯕ ꯑꯗꯨꯥꯏ ꯐꯥꯔꯝ ꯌꯥꯝ ꯇꯧꯅꯔꯦꯅ ꯑꯗꯨꯗ ꯅꯍꯥꯟꯁꯤꯅꯦ ꯑꯩꯗꯤ ꯌꯨꯝ ꯆꯠꯂꯨꯕꯗꯣ ꯑꯗꯨꯗ ꯗ꯭ꯔꯥꯒꯣꯟ ꯐ꯭ꯔꯨꯠ ꯐꯥꯔꯝꯁꯦ ꯁꯤꯗ ꯆꯠꯂꯒ ꯀꯩꯅꯣꯁꯦ ꯇꯥꯔꯛꯑꯦꯕ ꯗ꯭ꯔꯥꯒꯣꯟ ꯐ꯭ꯔꯨꯏꯠ ꯑꯗꯨꯗ ꯍꯥꯎꯖꯥꯠꯅꯤ ꯑꯗꯨꯁꯨ ꯑꯗꯨꯁꯨ ꯃꯁꯥꯅ ꯍꯦꯛꯆꯔꯒꯅꯦ ꯑꯩꯈꯣꯏꯅ ꯑꯄꯥꯝꯕꯗꯣ ꯈꯜꯂꯒ ꯑꯗꯨꯝ ꯌꯥꯏꯕ ꯑꯗꯨ ꯈꯔꯗꯤ ꯇꯥꯡꯉꯦ ꯑꯗꯨꯗꯤ ꯀꯦꯖꯤꯗꯅꯦ ꯇ ꯇꯨ ꯐꯤꯐꯇꯤ ꯄꯤ ꯍꯥꯏꯕ
ꯑꯗꯨꯕꯨꯗꯤ ꯈꯔ ꯇꯥꯃꯗ꯭ꯔꯕꯐ ꯗꯤ ꯑꯗꯣ ꯅꯪ ꯑꯗꯣ ꯍꯥꯏꯔꯒ ꯁꯣꯝ ꯔꯣꯝꯗ ꯅꯣꯏꯔꯣꯝ ꯆꯠꯐꯝꯕꯨꯗꯤ ꯑꯣꯏꯗꯣꯏꯅꯦꯕꯀꯣ ꯑ ꯑꯗꯨ ꯋꯥ ꯤꯡꯗꯒ ꯑꯩꯈꯣꯏ ꯈꯪꯅꯕ ꯑꯃ ꯂꯩꯌꯦ ꯃꯣꯏꯁꯨ ꯔꯦꯒꯣꯟꯗꯣ ꯐꯨꯠꯇꯨ ꯃꯌꯥꯝ ꯄꯥꯗꯦꯕ ꯍꯪꯉꯕ ꯔꯣ ꯔꯣ ꯊꯔꯀꯥꯟꯗ ꯑꯣꯏ ꯃꯣꯏꯅ ꯂꯝ ꯌꯥꯝ ꯆꯥꯎꯕꯒꯤ ꯑꯣꯏꯗꯦ ꯂꯝꯗꯣ ꯈꯔ ꯑꯀꯛꯅꯕ ꯑꯣꯏꯔꯀꯥꯟꯗ ꯐꯖꯅ ꯄꯥꯜꯂꯦꯕ ꯃꯣꯏꯒꯤꯗꯣ ꯅꯍꯥꯟ ꯃꯣꯏꯅ ꯀꯩꯅꯣꯗ ꯃꯣꯏ ꯈꯪꯅꯕ ꯑꯝꯗ ꯂꯩꯕꯗ ꯣꯏ ꯃꯣꯏꯗꯒꯤ ꯄꯨꯔꯛꯏꯅꯦ ꯍꯥꯏꯔꯀꯥꯟꯗ ꯕꯣꯍꯥꯗꯣ ꯄꯣꯍꯥꯅꯦ ꯁꯪꯒꯣꯝꯗꯨꯅꯦ ꯇ꯭ꯔꯥꯏꯕꯪꯈꯗꯨꯅꯦ ꯃꯤꯛꯁ ꯇꯧꯔ ꯄꯤꯖꯩꯌꯦꯕ ꯑꯩꯉꯣꯟꯗ ꯑꯩꯁꯦ ꯁꯤꯗ ꯂꯥꯛꯇꯣꯔꯥ ꯐꯤ ꯂꯥꯛꯇꯧꯕꯒꯤ ꯃꯣꯏꯗꯒꯤ ꯍꯪꯒꯗ꯭ꯔꯥ ꯆꯠꯂꯦꯕ ꯑꯩꯒꯤ ꯁꯤꯗ ꯑꯗꯨ ꯍ ꯍꯥꯎꯋꯦ ꯍꯥꯏꯕ ꯗꯪꯒꯝ ꯐꯨꯠꯇꯨꯅꯦ ꯄꯣꯍꯥꯗꯨꯒ ꯈꯣꯡꯗꯣꯝꯗꯨꯒ ꯄꯤꯖꯕꯗꯣ ꯑꯩꯁꯦ ꯑꯍꯥꯟꯕ ꯆꯥꯕꯗ ꯍꯩꯅꯔꯣꯏꯗꯕ ꯌꯥꯝ ꯃꯥꯜꯂꯦꯕ ꯍꯪꯉꯕ
ꯑꯥꯏꯇꯤꯟꯅꯤ ꯋꯥꯂꯦ
ꯑꯗꯨꯅꯦ ꯍꯥꯏꯁꯦ ꯑꯗꯣ ꯑꯍꯥꯟꯕ ꯆꯥꯕꯗ ꯑꯩꯁꯦ ꯍꯩꯅꯔꯣꯏꯗꯕꯩ ꯃꯥꯜꯂꯒꯣ ꯑꯁ ꯍꯥꯎꯗ ꯃꯥꯟꯗꯦ ꯀꯅ ꯈꯜꯂꯝꯃꯒ ꯃꯣꯏ ꯆꯤꯆꯦ ꯑꯃ ꯇꯧꯕꯤꯑꯕ ꯑꯃꯛ ꯆꯤꯆꯦ ꯑꯗꯨꯅ ꯑꯩꯁꯨ ꯀ꯭ꯂꯥꯁ ꯆꯠꯇꯣꯔꯦ ꯍꯥꯏꯕꯒꯤ ꯃꯣꯏꯗ ꯂꯩꯔꯒ ꯑꯩꯁꯨ ꯀ꯭ꯂꯥꯁꯁꯤꯗ ꯆꯠꯊꯣꯛ ꯆꯠꯁꯤꯟ ꯈꯔ ꯇꯧꯔꯝꯃꯦꯕ ꯑꯗꯨꯗꯨꯒꯤ ꯍꯥꯏꯗꯤ ꯃꯥꯅ ꯁꯦꯝꯕꯤꯔꯛꯄꯗꯨ ꯈꯣ ꯍꯥꯎ ꯑꯃ ꯑꯩꯅ ꯁꯦꯠ ꯁꯤꯁꯦ ꯌꯥꯝ ꯍꯥꯎꯋꯦ ꯀꯃꯥꯏꯅ ꯇꯧꯔꯤꯅꯣ ꯍꯥꯏ ꯃꯥꯅ ꯍꯥꯎꯕꯅꯤ ꯍꯥꯎꯕꯗ ꯑꯩꯅ ꯁꯦ ꯃ ꯍꯕꯅꯤꯦ ꯍꯥꯎ ꯋꯥꯁꯤꯦ ꯃꯤꯦ ꯀꯥꯏ ꯐꯣ ꯍꯥꯎꯋꯦ ꯍꯥꯏꯕ ꯑꯩ ꯗ꯭ꯔꯥꯒꯟ ꯐ꯭ꯔꯨꯠꯇꯨꯁꯨ ꯄꯨꯔꯥ ꯍꯥꯏꯗꯤ ꯑꯩꯈꯣꯏ ꯀꯩꯊꯦꯜꯗ ꯌꯣꯟꯕꯗꯣ ꯅꯠꯇꯦ ꯌꯨꯝ ꯍ ꯃꯌ ꯃꯅꯤꯡ ꯑꯩ ꯆꯠꯂꯨꯔꯦꯕ ꯐꯖꯅ ꯄꯥꯜꯍꯧꯋꯦꯕ ꯀꯜꯂꯛꯄ ꯐꯥꯎꯕꯗꯣꯪꯕ꯭ꯔꯥ ꯀꯜꯂꯛꯄ ꯐꯥꯎꯋꯦ ꯍꯥꯏꯕ
ꯍꯣꯏ ꯍꯛꯆꯥꯡꯁꯨ ꯌꯥꯝ ꯐꯅꯤ ꯍꯥꯏꯕ ꯍꯥꯏꯗꯤ ꯑꯗꯨ ꯍꯛꯆꯥꯡ ꯐꯕ ꯉ ꯈꯇ ꯅꯠꯇ ꯑꯣꯏꯗꯣꯏꯁꯦ ꯑꯗꯣ ꯗ꯭ꯔꯥꯒꯣꯣꯟꯕꯨ ꯆꯥꯕꯁꯨ ꯌꯥꯝ ꯐꯩꯌꯦꯁꯨ ꯍꯥꯏꯗ꯭ꯔꯅꯦ ꯑꯁ ꯑꯗꯨ ꯌꯥꯝ ꯍꯥꯎꯅꯤꯌꯦ ꯑꯩ ꯆꯥꯅꯤꯡꯉꯦ ꯃꯤꯠꯇ ꯎꯏꯌꯦ ꯑꯗꯣ ꯑꯩꯅ ꯅꯍꯥꯟ ꯍꯧꯖꯤꯛꯀꯤ ꯆꯠ ꯆꯄꯁꯦ ꯁꯤꯗꯅꯦ ꯑꯉꯥꯡ ꯑꯃ ꯃꯣꯏ ꯕꯕꯥꯅ ꯄꯨꯔꯛꯄꯅꯦꯕ ꯑꯉꯥꯡ ꯃꯆꯥ ꯑꯃ ꯀꯣ ꯃꯥꯁꯦ ꯍꯦꯛ ꯃꯌꯥꯏꯁꯦ ꯆꯠꯈꯥꯏꯗꯣꯛꯑꯦꯗꯅ ꯑꯗꯨꯒ ꯃꯥꯁꯦ ꯄꯨꯡꯇꯩ ꯇꯩꯈꯩ ꯌꯥꯝ ꯍꯥꯎꯅ ꯆꯥꯕ ꯑꯁ ꯑꯩꯅ ꯃꯥ ꯑꯣꯏꯅꯤꯡꯕꯁꯦ ꯉꯥꯏꯍꯥꯛꯁꯤꯗ ꯍꯥꯏꯗꯤ ꯑꯅ ꯀꯩꯁꯨ ꯀꯥꯏꯗꯦꯗꯅ ꯀꯩꯁꯨ ꯀꯥꯏꯗꯦꯗꯅꯀꯣ ꯑꯗꯨꯪꯅꯦ ꯍꯥꯏꯗꯤ ꯑꯩꯈꯣꯏ ꯑꯩꯅ ꯑꯃꯨꯛ ꯀꯇꯩ ꯀꯩ ꯆꯥꯔꯨꯕꯗꯨꯗꯤ ꯑꯃꯨꯛ ꯐꯖꯔꯔꯣꯏꯗ꯭ꯔꯤꯅꯦꯕ ꯍꯣꯏ ꯑꯉꯥꯡꯗꯨꯗꯤꯅꯦ ꯍꯦꯛꯇ ꯏꯁ ꯃꯥꯅ ꯄꯥꯏꯔꯒꯅꯦ ꯇꯪꯍꯥꯏꯁꯦ ꯈꯥꯏꯗꯣꯛꯑꯒ ꯃꯄꯨꯝꯁꯦ ꯄꯥꯏꯔꯒ ꯆꯥꯕꯁꯦ ꯎꯕꯗ ꯑꯃ ꯇꯤꯟꯒꯁꯦ ꯌꯣꯠꯄꯤꯗꯣ ꯑꯗꯣ ꯑꯩꯈꯣꯏꯁꯦ ꯈꯥꯏꯗꯣꯛꯑ ꯆꯦꯔꯒ ꯍꯥꯎꯕ ꯑꯗꯨꯁꯨ ꯌꯥꯝ ꯊꯨꯝꯃꯒꯀꯣ ꯑꯗꯣ ꯍꯩ ꯔꯥꯁꯦ ꯍꯟꯗꯛꯁꯦ ꯁꯦ ꯌꯥꯝ ꯌꯥꯝ ꯆꯥꯅꯤꯡꯕ ꯄꯣꯛꯂꯦ ꯍꯥꯏꯕ
ꯑꯩꯁꯨ ꯑꯍꯟ ꯑꯣꯏꯔꯛꯄꯩ ꯃꯥꯜꯂꯦꯀꯣ ꯑꯗꯨꯒꯨꯝꯕ ꯑꯗꯨꯒꯨꯝꯕ ꯋꯥꯈꯜ ꯂꯥꯛꯏꯁꯦ
ꯃꯥꯅꯦ ꯃꯥꯅꯦ ꯑꯍꯟ ꯑꯣꯏꯔꯛꯄꯩ ꯑꯣꯏꯗꯣꯏꯅꯦ ꯑꯗꯣ ꯐꯁꯨ ꯐꯩ ꯁꯤꯅ ꯖꯪ ꯐꯨꯗ ꯆꯥꯗꯧ ꯁꯔꯨꯛꯄꯨꯗꯤ ꯀꯩꯅꯣ ꯆꯥꯕꯅ ꯐꯩ ꯍꯩ ꯔꯥ ꯆꯥꯔꯒ ꯍꯛꯆꯥꯡ ꯐꯍꯟꯕꯅ ꯐꯩ
ꯃꯥꯅꯤ ꯑꯩꯈꯣꯏꯅ ꯑꯗꯨꯝ ꯑꯁꯏꯗꯒ ꯆꯔꯤꯁꯦ ꯂꯛꯄꯥ ꯆꯥꯝ ꯆꯅꯤꯗꯤ ꯑꯗꯨꯝ ꯅꯨꯡꯇꯤꯒꯤ ꯃꯌꯥꯝ ꯄꯨꯟꯕꯗ ꯆꯞ ꯆꯥꯁꯦ ꯊꯣꯛꯄ ꯑꯗꯨꯝ ꯇꯤꯡꯉꯕ ꯄꯣꯠꯅꯤ ꯍꯥꯏꯕ ꯑꯗꯨꯅ ꯑꯗꯨꯗꯨꯅ ꯍꯩ ꯂꯩꯔ ꯆꯥꯕꯗ ꯌꯥꯝ ꯀ ꯆꯞꯅꯅꯤ ꯍꯥꯏꯕ ꯑꯃ ꯍꯩꯈꯥ ꯑꯃ ꯑꯊꯨꯝꯕꯤꯗꯣ ꯑꯗꯨꯗꯣ ꯑꯩꯗꯤ ꯑꯗꯨꯗꯨꯁꯨ ꯌꯥꯝ ꯄꯥꯝꯃꯦꯕ ꯍꯪꯉꯕ
ꯑꯣ ꯈꯪꯉꯦ ꯈꯉꯦ ꯅ ꯅꯍꯥꯟ ꯕꯖꯥꯔ ꯆꯠꯄꯗꯁꯨ ꯄꯥꯝꯃꯦ ꯍꯥꯏꯕꯗꯣ ꯑꯗꯨꯗꯣ ꯍꯩ ꯂꯩꯕꯗꯗꯤ ꯑꯩꯈꯣꯏꯁꯦ ꯄꯩꯁꯥꯁꯦ ꯄꯥꯝꯃꯨꯕꯩ ꯇꯥꯏꯞꯇꯣ ꯇꯧꯅꯗꯣꯏꯅꯦꯕ ꯃꯈꯩꯁꯦ ꯅꯠꯇ꯭ꯔꯥ ꯑꯗꯃꯛꯅ ꯑꯆꯥꯄꯣꯠ ꯖꯪ ꯐꯨꯗ ꯆꯥꯕꯗꯗꯤ ꯃꯁꯤꯗꯩꯁꯤꯗ ꯄꯥꯝꯃꯨꯕꯁꯦ ꯂꯩ
ꯃꯥ ꯑꯃ ꯅꯅ ꯍꯥꯒꯦ ꯆꯤꯖ ꯌꯥꯝ ꯄ ꯄꯥꯝꯃꯨꯏꯀꯣ ꯑꯩꯒꯤ ꯂꯤꯆꯤꯒꯤꯅ ꯑꯩꯒꯤ ꯂꯤꯆꯤ ꯍꯥꯟꯅ ꯌꯥꯎꯔꯝꯕꯗꯣ
ꯑꯗꯨꯨꯗ ꯆꯥꯈꯤꯕ ꯂꯤꯆꯤꯗꯨꯗꯩ ꯑꯩ ꯑꯃꯨꯛ ꯍꯟꯅ ꯆꯥꯗ꯭ꯔꯤ ꯀꯁꯤ
ꯕꯖꯥꯔꯗ ꯌꯣꯟꯕꯗ ꯑꯩꯁꯦ ꯂꯩꯁꯦ ꯍꯥꯏꯅ ꯋꯥꯈꯜꯁꯦ ꯆꯥꯝꯃ꯭ꯔ ꯈꯜꯂꯦꯕꯀꯣ ꯑꯗꯣ ꯑꯩ ꯂꯩ ꯆꯥꯝꯃꯅ ꯈꯜꯂ ꯃꯇꯨꯡ ꯑꯩ ꯑꯗꯨꯝ ꯅꯤꯡꯍꯟꯅꯔꯦ ꯑꯩ ꯅꯍꯥꯟꯒꯤ ꯑꯍꯟ ꯃꯌꯥꯝꯗꯨꯣ ꯃꯤꯠꯇ ꯑꯗꯨꯝ ꯎꯕꯗꯨꯗ ꯑꯩꯩꯅꯣ ꯇꯗꯅꯦ ꯍꯥꯏꯗꯤ ꯄꯥꯝꯃꯨꯏ ꯍꯥꯏꯕ ꯆꯥꯕ ꯌꯥꯔꯗꯤ ꯐꯕ ꯑꯗꯣ ꯊꯦꯡꯁꯨ ꯊꯦꯡꯉꯦ ꯑꯩ ꯊꯝꯃꯒꯦꯅꯦꯀꯣ
ꯍꯣꯏ ꯍꯣꯏ ꯊꯝꯃꯣ ꯊꯝꯃꯣ ꯅꯪꯁꯨ ꯀꯩꯀꯩ ꯄꯣꯊꯥꯔꯨꯔꯣ
ꯍꯣꯏ ꯍꯣꯏ ꯑꯗꯨꯪꯄꯣꯖꯔꯣ ꯍꯣꯏ ꯍꯣꯏ ꯊꯝꯃꯦ ꯎꯝ